ꯁꯤꯟꯊꯥꯡꯆꯎ ꯆꯨꯗꯥ
ꯎꯝ
ꯁꯤꯟꯊꯝ ꯀꯔꯤꯔꯣ
ꯌꯝ ꯊꯦꯡꯅ ꯔꯦ
ꯅꯪꯖꯨ ꯕꯦꯔꯅꯤꯍꯦ
ꯕꯦꯔꯥ ꯅꯠꯇ꯭ꯔꯗꯤ ꯑꯦ ꯋꯥꯁꯨ ꯉꯥꯡꯗ꯭ꯔꯒ ꯍꯦꯛ ꯇꯧꯔꯒ ꯄꯥꯏꯈꯠꯇ꯭ꯔꯒ
ꯌꯝ ꯅꯣꯛꯅꯤꯡ ꯍꯥꯏꯅꯤꯡꯗꯣ
ꯅꯣꯛꯅꯤꯡꯉꯦ ꯑꯦ ꯅꯪꯒꯤ ꯋꯥ ꯇꯥꯕ ꯀꯥꯟꯗ
ꯅꯣꯛꯅꯤꯡ
ꯎꯝ
ꯀꯩ ꯍꯦꯟꯖꯥꯡ ꯅꯣ?
ꯈꯪꯗꯦ ꯉꯁꯤ ꯏꯅꯥꯎꯅꯨꯄꯤ ꯊꯣꯡꯕꯅꯦ ꯑꯩꯗꯤ ꯈꯪ
ꯑꯣ ꯅꯪ ꯀꯔꯤꯔꯥ ꯀꯣꯏꯕ ꯆꯠꯀꯅꯤ ꯍꯥꯏꯕ ꯅꯠꯇ꯭ꯔꯣꯅꯦ?
ꯑꯩꯁ ꯅꯣꯡꯅ ꯌꯥꯝ ꯆꯨꯕꯒꯤ ꯅꯨꯡꯉꯥꯏꯔꯔꯣꯏ ꯑꯗꯨꯒꯤ ꯆꯠꯇꯕꯒꯤꯅꯤ
ꯑꯣ ꯑꯗꯨꯗꯤ ꯀꯔꯤ ꯅꯣꯡ ꯗꯤ ꯌꯥꯝꯀꯟ ꯆꯨꯗꯤꯍꯦ
ꯑꯁ ꯅꯣꯡ ꯌꯥꯝ ꯀꯟꯅ ꯆꯨꯨꯋꯦꯅꯦ ꯑꯈꯣꯏ ꯈꯨꯟꯗꯗꯤ
ꯑꯩꯈꯣꯏ ꯈꯨꯟꯗꯤ ꯆꯨꯗꯦ
ꯑꯥ ꯑꯣ
ꯃꯣꯏꯗꯣ ꯂꯩꯃꯤꯟꯅꯕꯗꯣ
ꯍꯥꯥ
ꯅꯣꯏ ꯂꯩꯃꯤꯟꯅꯕꯗꯣ
ꯎꯝ
ꯉꯁꯤ ꯂꯥꯛꯀꯥꯅꯤ ꯍꯥꯏ ꯍꯥꯏꯌꯦ ꯑꯥ
ꯑꯣ ꯑꯥ ꯑꯥ ꯑꯥ ꯈꯪꯉꯦ ꯃꯥꯁꯨ ꯍꯥꯏꯌꯦ ꯑꯩꯉꯣꯟꯗ ꯃꯤ ꯌꯥꯝ ꯂꯩꯔꯤꯗꯤ ꯅꯨꯡꯉꯥꯏ
ꯏꯅꯥꯎꯝꯄ ꯈꯣꯏꯗꯥ
ꯀꯔꯤ
ꯏꯅꯥꯎ ꯅꯨꯄꯥ ꯈꯣꯏꯗꯣ
ꯎꯝ
ꯎꯝ ꯎꯏꯁ ꯃꯥꯁꯨ ꯑꯅꯧꯕ ꯐꯣꯟ ꯄꯥꯏ ꯍꯥꯏꯀꯣ ꯇꯥꯞ ꯅꯪꯒꯤ ꯅꯦꯠꯋꯥꯛꯁꯤꯗꯤ ꯑꯅꯧꯕ ꯐꯣꯟ ꯂꯧꯔꯦ ꯍꯥꯏꯌꯦ
ꯍꯥꯟꯅ ꯄꯤꯔꯛꯄ ꯍꯥꯏꯕꯅꯦ
ꯑꯥ ꯃꯥꯒꯤ ꯁꯤꯁꯇꯔꯗꯣ ꯃꯉꯣꯟꯗ ꯍꯥꯏꯕꯤꯒ꯭ꯔꯦ ꯍꯥꯏ ꯃꯥ ꯄꯩꯁꯥ ꯊꯥꯔꯛ ꯈ꯭ꯔꯦ ꯍꯥꯏ
ꯑꯥ
ꯉꯔꯥꯡ ꯅꯨꯡꯗꯥꯡꯗ ꯍꯥꯏꯕ ꯃꯥ
ꯑꯥ
ꯄꯩꯁꯥ ꯌꯥꯝ ꯄꯥꯏꯀꯣ ꯑꯩꯅ ꯍꯥꯏꯕꯅꯦ ꯄꯥꯏꯗꯦ ꯂꯩꯇꯕꯒꯤꯅꯦꯅ ꯍꯥꯏꯕ ꯃꯥꯅ
ꯄꯥꯏꯕꯅꯦꯗ ꯃꯣꯏꯗꯤ
ꯑꯥꯝ ꯃꯥꯖꯦ ꯃꯥꯒꯤ ꯃꯆꯥ ꯅꯨꯄꯥ ꯑꯃ ꯈꯛꯇꯅꯤꯅꯀꯣ
ꯍꯣꯏ
ꯑꯇꯣꯞꯄꯁꯨ ꯁꯀꯨꯜ ꯀꯥꯕ ꯃꯤ ꯂꯩꯇꯦ ꯑꯃꯈꯛꯇꯥ
ꯄꯥꯏꯗꯕꯗꯣ ꯃꯥꯒꯤ ꯀꯥꯏꯈꯤꯕꯩꯅꯦ ꯄꯥꯏꯁꯤꯔꯥ ꯈꯪꯗꯦ ꯑꯩꯁꯨ
ꯑꯩꯁꯨ ꯂꯧꯒꯅꯤ ꯐꯣꯟ ꯑꯩꯒꯤ ꯐꯣꯟ ꯄꯥꯏꯕ ꯅꯨꯡꯉꯥꯏꯗ꯭ꯔꯦ
ꯍꯣ
ꯄꯩꯁꯥꯁꯨ ꯂꯩꯇꯦ
ꯏꯂꯦꯇꯤꯛ ꯐꯥꯎꯕ ꯀꯥꯟꯗ ꯂꯧꯈ꯭ꯔꯣ
ꯂꯣꯇ꯭ꯔꯤꯗꯤ ꯑꯥꯔꯅꯦ
ꯍꯥꯥ
ꯂꯣꯇ꯭ꯔꯤ ꯑꯩꯒꯤ ꯂꯣꯇ꯭ꯔꯤ ꯁꯦ ꯑꯥꯗꯅꯦꯕ ꯑꯩꯅ ꯂꯧ ꯕꯗꯣ
ꯇꯤꯌꯥꯗꯅ ꯇꯤꯌꯥꯗ
ꯎꯝ ꯅꯣꯕꯦꯝꯕꯔꯗ ꯑꯃ ꯑꯃꯅ ꯑꯣꯛꯇꯣꯕꯔꯗ
ꯍꯥꯏ ꯃꯤ ꯆꯥꯗꯤ ꯂꯤꯁꯤꯡ ꯇꯔꯥ ꯇꯔꯥ ꯍꯦꯟꯅ ꯐꯥꯎꯔꯅꯤ ꯀꯣ
ꯅꯣꯛꯅꯤꯡꯉꯤ ꯅꯪꯗꯤ
ꯅꯨꯡꯉꯥꯏꯀꯣ ꯃꯤ ꯃꯆꯥꯗꯤ ꯀꯣꯏꯄꯥꯎ
ꯅꯪꯗꯤ ꯏꯁ ꯅꯪꯖꯨ ꯌꯥꯝ ꯄꯥꯏꯌꯥꯔꯣ
ꯑꯩ
ꯑꯩ ꯒꯤꯗꯤ ꯑꯩꯒꯤꯗꯤꯀꯣ
ꯎꯝ
ꯅꯪꯒ ꯈꯦꯠꯅꯕ ꯀꯥꯟꯗ ꯑꯩꯒꯤꯗꯤ ꯑꯁ ꯏꯀꯥꯏꯌꯦ
ꯊꯥꯔꯗꯤ ꯅꯨꯡꯉꯥꯏ ꯈꯤꯔꯥꯏꯗ
ꯑꯁꯦꯡꯕꯅꯤ ꯅꯪꯒꯤꯗꯤ ꯌꯥꯝ ꯂꯩꯕꯅꯦ ꯑꯩ ꯈꯪꯉꯦ
ꯍꯣꯏ ꯌꯥꯝ ꯂꯩꯌꯦ
ꯎꯝ ꯑꯩꯒꯤ ꯑꯩꯒꯤ ꯄꯩꯁꯥꯗꯤ ꯅꯪꯒꯤꯗꯤ ꯄꯩꯁꯥ ꯃꯥꯟꯅꯕ꯭ꯔꯥ
ꯋꯥꯠꯄ ꯃꯥꯥꯟꯗꯦ ꯅꯪꯒꯤ ꯄꯩꯁꯥꯗꯣ
ꯎꯝ ꯍꯦꯍꯦ ꯑꯗꯨ ꯑꯣꯏꯔꯝꯃꯣꯅꯤ
ꯅꯪꯗꯤ ꯌꯥꯝ ꯅꯨꯡꯉꯥꯏꯌꯦ ꯅꯪꯒꯤ ꯕꯥ ꯅꯪꯒꯤ ꯎꯝ ꯕꯥꯕꯨꯡ ꯖꯨ ꯂꯨꯅꯥ ꯇꯧꯋꯦ ꯑꯗꯨꯏꯒꯤꯅꯦ ꯅꯪ ꯂꯨꯍꯣꯡꯅꯤꯡꯗꯦ ꯍꯥꯏꯕꯗꯣ
ꯑꯗꯨ ꯍꯥꯏꯒꯅꯨꯅꯦ
ꯎꯝ ꯑꯗꯨꯅꯅꯦ ꯅꯪ ꯂꯨꯍꯣꯡꯅꯤꯡꯗꯦ ꯍꯥꯏꯕꯗꯣ ꯑꯩ ꯈꯪꯉꯦ
ꯅꯪ ꯂꯨꯍꯣꯡꯉꯥꯁꯨ ꯅꯪꯒꯤ ꯄꯥꯕꯨꯡꯗꯤ ꯑꯗꯨꯝ ꯂꯨꯅ ꯇꯧꯒꯅꯤ ꯂꯨꯍꯣꯡꯉꯣ ꯍꯥꯏꯔꯒ
ꯀꯔꯤꯔꯥ
ꯀꯔꯤꯅꯣ
ꯑꯩꯈꯣꯏ ꯈꯨꯟꯗꯁꯨ ꯂꯥꯛꯑꯣ
ꯂꯥꯛꯅꯤꯅꯦ ꯅꯣꯏ ꯈꯨꯟ ꯅꯤꯡꯗꯦ ꯄꯩꯁꯥ
ꯑꯩꯁ ꯅꯣꯛꯅꯤꯡ ꯄꯤꯁꯥ ꯌꯥꯝ ꯆꯠꯑꯗꯤ ꯅꯨꯡꯉꯥꯏꯌꯦ ꯑꯥ꯫
ꯌꯥꯝ ꯆꯠꯂꯦ ꯂꯥꯛꯅꯤꯡꯗꯦ ꯑꯩ꯫
ꯁꯤꯗ ꯂꯩꯕꯅ ꯅꯨꯡꯉꯥꯏꯌꯦ ꯌꯨꯝꯗꯗꯤ ꯑꯁ꯫ ꯑꯩ ꯌꯨꯝꯗꯤ ꯆꯠꯅꯤꯡꯗꯦ꯫
ꯅꯣ
ꯁꯤꯗ ꯂꯩꯕꯅ ꯍꯦꯟꯅ ꯅꯨꯡꯉꯥꯏꯌꯦ ꯑꯩꯒꯤꯗꯤ꯫
ꯅꯨꯡꯉꯥꯏꯇꯦ ꯌꯨꯝꯁꯨ ꯌꯥꯝ ꯂꯥꯞ
ꯎꯝ ꯎꯞ ꯅꯣꯏ ꯎꯝ ꯎꯝ ꯅꯣꯏ ꯈꯨꯟꯗꯗꯤ ꯅꯣꯡ ꯆꯨꯗ꯭ꯔꯣ
ꯆꯨꯋꯦꯗꯥ
ꯎꯝ ꯑꯩꯈꯣꯏꯒꯤꯁꯨ ꯅꯣꯡ ꯆꯨꯋꯦ꯫
ꯇꯨꯝꯔꯗꯤ ꯌꯥꯝ ꯅꯨꯡꯉꯥꯏꯔꯅꯤ꯫
ꯇꯨꯝꯃꯣ ꯑꯗꯨꯗꯤ꯫
ꯎꯝ ꯇꯨꯝꯃꯅꯤ꯫ ꯑꯁ ꯉꯁꯤ ꯅꯨꯃꯤꯠꯁꯦ꯫
ꯎꯝ
ꯑꯩ ꯑꯩꯒꯤ ꯃꯦꯅꯦꯖꯔ ꯅꯨꯄꯤꯗꯣ ꯉꯁꯤ꯫ ꯂꯥꯛꯑꯣ ꯃꯥꯒꯤ ꯕꯦꯜꯗꯣ ꯁꯣꯛꯁꯗꯣ꯫ ꯎꯝ ꯁꯇꯤꯆ ꯇꯧꯅꯤꯡꯉꯥꯏ ꯂꯥꯛꯑꯣ ꯍꯥꯏꯕꯅꯤ ꯅꯣꯡ ꯌꯥꯝ ꯆꯨꯕꯒꯤ ꯇꯜꯂꯦꯕ ꯍꯥ
ꯑꯃꯨꯛ ꯍꯥꯡꯈ꯭ꯔꯕ꯭ꯔꯥ
ꯎꯝ
ꯖꯥꯔꯤꯕꯔꯣ ꯃꯨꯖꯥ
ꯎꯝ
ꯑꯁ ꯌꯥꯝ ꯉꯥꯟ ꯑꯩ ꯌꯥꯗꯤ ꯄꯥꯝꯃꯦ
ꯁꯣꯛꯁꯨ ꯌꯥꯝ ꯐꯥꯏ ꯍꯥꯏ ꯃꯥꯒꯤꯗꯤ ꯎꯝ ꯅꯪꯒꯤ ꯅꯦꯠꯋ ꯍꯥ
ꯑꯣ
ꯅꯪꯒꯤ ꯅꯦꯠꯋꯥꯛꯁꯦ ꯅꯨꯡꯉꯥꯏꯗꯤꯌꯦ ꯑꯥ
ꯀꯔꯤ ꯇꯧꯕꯒꯤ ꯍꯥꯥ
ꯀꯔꯤ ꯍꯥꯏꯕ ꯁꯣꯛꯁ
ꯀꯂ꯭ꯥ
ꯅꯪꯖꯨ ꯄꯥꯝ
ꯅꯪ ꯆꯗꯨ ꯂꯧ ꯄꯥꯝꯃꯦ꯫
ꯎꯝ
ꯑꯩꯒꯤꯁꯨ
ꯎꯝ ꯎꯝ
ꯈꯔ ꯊꯥꯕ
ꯑꯥ ꯎꯝ ꯅꯣꯏꯗꯤ ꯄꯩꯁꯥ ꯂꯩꯕꯅꯤꯅ ꯂꯧꯔꯣ
ꯅꯪ ꯂꯧꯔꯣꯏꯗ꯭ꯔꯣ
ꯍꯥꯥ
ꯑꯩꯖꯦ ꯈꯪꯗꯦ
ꯅꯪ ꯂꯧꯗ꯭ꯔꯗꯤ ꯑꯩꯁꯨ ꯂꯧꯔꯣꯏꯗ ꯂꯧꯔꯗꯤ ꯈꯟꯕꯤꯌꯨ ꯍꯥꯏꯕ ꯑꯩꯒꯤꯁꯨ
ꯎꯝ ꯂꯧꯕꯗꯤ ꯂꯧꯒꯅꯤ ꯑꯗꯨ ꯌꯥꯝꯅꯗꯤ
ꯑꯩꯁ ꯇꯦꯟꯕꯗꯣ ꯈꯔ ꯊꯥꯕꯀꯣ
ꯎꯝ ꯅꯪꯁꯨ ꯌꯦꯡꯕ꯭ꯔꯣ ꯎꯝ ꯕꯣꯜ
ꯄꯤ ꯈꯔ ꯌꯦꯉꯤ
ꯑꯩ ꯌꯦꯡꯒꯦ ꯇꯧꯕꯅꯦ ꯌꯥꯝ ꯇꯨꯝꯅꯤꯡꯕꯒꯤ
ꯏꯅꯥꯎꯅꯨꯄꯥ ꯌꯥꯝ ꯇꯜꯂꯦ
ꯌꯥꯝ ꯃꯣꯠꯂꯦ ꯍꯥꯏ
ꯌꯥꯝ ꯃꯣꯠꯂꯦ ꯍꯥꯏꯌꯦ
ꯃꯣꯏ ꯂꯩꯀꯥꯏꯗꯣ
ꯎꯝ ꯑꯝ ꯍꯌꯦꯡꯗꯤ ꯃꯤ ꯌꯥꯝ ꯂꯩꯅꯤ ꯑꯩꯈꯣꯏꯗꯁꯨ
ꯀꯅꯥ ꯀꯅꯥ
ꯈꯣꯏ ꯏꯅꯥꯎꯅꯨꯄꯥ ꯑꯅꯤꯁꯨ ꯂꯥꯛꯀꯅꯤ ꯑꯩꯒꯤ ꯏꯆꯦꯁꯨ ꯂꯥꯛꯀꯅꯤ
ꯃꯗꯨꯨꯔꯥ ꯍꯥ ꯅꯆꯦ ꯅꯅꯥꯎ ꯅꯨꯄꯥꯒꯤ ꯃꯃꯥꯗꯨꯔꯥ
ꯎꯝ ꯃꯥꯅꯦ ꯃꯥꯁꯨ ꯂꯥꯛꯀꯅꯤ ꯍꯥꯏ ꯎꯝ ꯎꯝ
ꯑꯥ ꯍꯞꯇꯥ
ꯂꯩꯒꯅꯤ
ꯍꯞ
ꯍꯞꯇꯥꯗꯤ ꯂꯩꯕ ꯉꯝꯂꯔꯣꯏ ꯃꯥ
ꯊꯕꯛ ꯌꯥꯝ ꯂꯩꯕꯒꯤ ꯍꯪꯉꯣ ꯃꯤ ꯑꯍꯨꯝꯗꯤ ꯂꯩꯅꯦ